ꯍꯜꯂꯣ ꯑꯣ ꯀꯩꯗꯧꯔꯤꯅꯣ
ꯑꯩꯁꯦ ꯁꯨꯝ ꯁꯨꯝ ꯂꯩꯔꯃꯅꯤ ꯊꯕꯛ ꯆꯠꯂꯨꯔꯒ ꯍꯜꯂꯑꯒ ꯉꯥꯏꯥꯛ ꯁꯨꯝ ꯂꯩꯔꯃꯅꯤ
ꯑꯣ
ꯆꯥꯛ ꯏꯁꯤꯡ ꯆꯥ ꯎꯝꯗꯁꯤ ꯆꯤꯟꯗꯦꯗ ꯀꯦ ꯐ꯭ꯔꯤ ꯂꯩꯃꯟ ꯐ꯭ꯔꯤ ꯂꯩꯕꯩꯅꯤ ꯁꯨꯝ ꯇꯧꯐꯝ ꯈꯪꯗꯅ ꯁꯨꯝ ꯂꯩꯔꯝꯕꯅꯤꯅ
ꯃꯤ ꯋꯥꯔꯤ ꯁꯥꯟꯅꯒꯗꯕꯁꯨ ꯂꯩꯇꯕꯅꯤꯅ
ꯑꯣ
ꯂꯩꯔꯝ ꯃꯤꯅꯤꯗ
ꯆꯥꯛꯇꯤ ꯀꯃꯥꯏꯟ ꯇꯧꯔꯒꯦ
ꯑꯩ ꯆꯥꯛ ꯆꯥꯗ꯭ꯔꯤ ꯉꯍꯥꯛ ꯂꯩꯔꯒ ꯆꯅꯤ ꯄꯨꯡ ꯇꯔꯦꯠ ꯑꯗꯨꯋꯥꯏꯗ
ꯑꯣ ꯑꯩꯈꯣꯏꯗꯤ ꯌꯦꯟ ꯊꯣꯡꯉꯤꯌꯦ
ꯑꯁ ꯌꯥꯏꯅꯦꯍꯦ ꯑꯍꯥꯎꯕꯅꯤꯅꯦ
ꯑꯥꯎ ꯍꯣꯇꯦꯜꯗ ꯄꯀꯦꯠ ꯇꯧꯗꯧꯔꯕ ꯑꯗꯨꯗꯨꯗꯤ ꯆꯥꯁꯦ ꯍꯥꯏꯅ
ꯑꯣꯀꯦ ꯌꯥꯏ ꯆꯥꯒꯗꯕꯅꯤ ꯀꯩꯅ ꯁꯨꯃꯟ ꯆꯥꯍꯧꯗ꯭ꯔꯗꯤ
ꯎꯝ
ꯁꯨꯝꯗ ꯄꯨꯟꯕꯗ ꯆꯥꯍꯧꯒꯗꯕꯅꯤ
ꯃꯥꯟꯅꯦ
ꯉꯁꯤꯁꯦ ꯈꯪꯗꯦꯅꯦ ꯀꯔꯤ ꯊꯣꯡꯉꯕꯖꯥꯠꯅꯣ ꯑꯩꯕꯨ ꯌꯦꯡꯕꯨ ꯌꯦꯡꯒꯦ ꯑꯩ ꯀꯟꯅꯣ ꯊꯣꯡꯉꯣꯏ ꯀꯣꯕꯤ ꯂꯩ ꯀꯣꯕꯤ ꯂꯩ ꯊꯣꯡꯉꯦ ꯉꯁꯤꯒꯤꯗꯤ
ꯅꯣꯏ ꯑꯗꯨꯗꯤ ꯍꯧꯖꯤꯛ ꯃꯤ ꯀꯌꯥ ꯂꯩꯕ ꯃꯤ ꯑꯅꯤ ꯑꯍꯨꯝ
ꯑꯥ ꯃꯤ ꯃꯔꯤ ꯆꯥꯗꯣꯏꯅꯦ ꯁ꯭ꯀꯨꯜ ꯇꯝꯃꯤꯟꯅꯕ ꯑꯗꯣ ꯌꯨꯅꯤꯚꯔꯁꯤꯇꯤꯒ ꯊꯦꯡꯅꯔꯦ ꯄꯨꯜꯂꯦ
ꯑꯣ
ꯑꯗꯨ
ꯑꯣ ꯈꯦ ꯑꯣ ꯑꯩꯈꯣꯏꯗꯤ ꯍꯥꯏ ꯁ꯭ꯀꯨꯜꯗ ꯄꯨꯟꯈꯤꯕꯗꯨꯅ ꯍꯥꯏ ꯁ꯭ꯀꯨꯜꯗ ꯄꯨꯟꯈꯤꯕ ꯇꯣꯈꯥꯏ ꯇꯣꯛꯈ꯭ꯔꯦ ꯁꯦꯀꯦꯟꯗ꯭ꯔꯤꯗ ꯄꯨꯜꯂꯛꯄꯁꯤꯡꯁꯨ ꯑꯃꯨꯛ ꯇꯣꯉꯥꯟ ꯊꯣꯛꯈ꯭ꯔꯦ ꯀꯣꯂꯦꯖꯇ ꯄꯨꯟꯂꯛꯄꯁꯤꯡꯁꯦ ꯑꯃꯨꯛ ꯇꯣꯉꯥꯟꯅ ꯑꯃꯨꯛ ꯊꯣꯛꯈ꯭ꯔꯦ
ꯑ
ꯃꯥꯁꯇꯔꯗ ꯄꯨꯟꯕꯁꯤꯡꯁꯦ ꯑꯃꯨꯛ ꯇꯣꯉꯥꯟ ꯊꯣꯛꯈ꯭ꯔꯦ
ꯍꯝ
ꯃꯤꯁꯤ ꯃꯈꯟ ꯃꯈꯜꯅꯤ ꯊꯦꯡꯅꯔꯛꯏꯁꯦ
ꯍꯥꯎ
ꯍꯧꯖꯤꯛꯇꯤ ꯃꯈꯜ ꯃꯈꯜ ꯂꯣꯏ ꯊꯣꯛꯅꯈ꯭ꯔꯕꯅꯤꯅ ꯀꯅꯥꯝꯇ ꯄꯥꯎ ꯐꯥꯎꯅꯗ꯭ꯔꯦ ꯍꯧꯖꯤꯛꯇꯤ
ꯎꯝ
ꯀꯣꯂꯦꯖꯇ ꯄꯨꯟ-ꯄꯨꯜꯂꯝꯕꯁꯤꯡ ꯈꯔ ꯄꯥꯎ ꯃꯔꯛ ꯃꯔꯛꯇ ꯐꯥꯎꯅꯩ ꯑꯗꯨꯒ ꯍꯥꯏ ꯁ꯭ꯀꯨꯜꯒꯤꯗ ꯇꯤꯟꯅꯔꯛꯄ ꯃꯤ ꯑꯃ ꯑꯅꯤ ꯈꯛ ꯐꯥꯎꯅꯩ ꯑꯇꯩꯗꯤ ꯌꯥꯝꯅꯗꯤ ꯄꯥꯎ ꯐꯥꯎꯅꯗꯦ ꯍꯥꯏꯗꯤ ꯃꯥꯏ ꯃꯒꯤ ꯂꯣꯏ ꯀꯩꯅꯣ ꯂꯩꯅꯔꯕꯅꯤꯅꯀꯣ ꯑꯗꯨꯃꯥꯏꯅ ꯇꯧꯋꯦ
ꯄꯨꯨꯟꯕꯁꯨ ꯐꯥꯏ ꯅꯠꯇ꯭ꯔꯥ
ꯎꯝ ꯑꯃꯨꯛ ꯑꯗꯣ ꯑꯩꯁꯦ ꯀꯩ ꯍꯥꯏꯗꯣꯏꯅꯣ ꯈꯪꯗꯦ ꯑꯃꯨꯛ-ꯃꯨꯛ ꯄꯨꯟꯁꯦꯗꯤ ꯍꯥꯏꯅꯩꯌꯦꯕꯀꯣ ꯄꯨꯟꯗꯕꯁꯨ ꯀꯨꯏꯔꯦ ꯑꯃꯨꯛ-ꯃꯨꯛ ꯄꯨꯟꯁꯤ ꯑꯃꯨꯛ-ꯃꯨꯛ ꯄꯨꯟꯁꯤ ꯍꯥꯏꯗꯤ ꯑꯗꯨꯝ ꯍꯥꯏꯕ ꯁꯨꯛꯄꯨꯟꯗꯤ ꯄꯨꯟꯗꯕ ꯆꯍꯤ ꯃꯔꯤ ꯃꯉꯥ ꯍꯦꯜꯂꯝꯃꯅꯤ ꯌꯦꯉꯣ ꯄꯨꯟꯂꯛꯇꯛꯇ꯭ꯔꯤꯁꯦ ꯃꯨꯛꯇꯪ ꯄꯨꯟꯖꯦ ꯄꯨꯟꯖꯦꯗꯤ ꯍꯥꯏꯌꯦꯕ ꯁꯨꯡꯄꯨꯟ ꯄꯨꯟꯗꯦ ꯑꯗꯨꯅ ꯑꯩꯅ ꯇꯜꯂꯕ ꯎꯝ ꯄꯨꯟꯖꯤꯗꯤ ꯍꯣꯏ ꯐꯣꯟꯗ ꯐꯣꯟꯗ ꯑꯣꯏꯅ ꯄꯨꯜꯂꯁꯤꯅ ꯍꯥꯏꯈꯤꯕꯅꯦ꯫
ꯍꯣꯏ ꯄꯨꯟꯖꯤ ꯄꯨꯟꯖꯤ ꯉꯥꯛꯇꯅꯤꯗ ꯑꯗꯨꯒꯤꯗꯤ ꯎꯝ꯫ ꯎꯝ ꯄꯨꯟꯁꯤ ꯄꯨꯟꯁꯤ ꯉꯥꯛꯇꯅꯦꯕ꯫
ꯊꯕꯅꯦ ꯍꯥꯏꯌꯦ ꯆꯤꯟꯗꯗꯤ ꯄꯨꯟꯁꯤꯗꯤ ꯍꯥꯏꯕ ꯀꯅꯥꯝ ꯊꯣꯛꯑ ꯑꯦꯔꯦꯟꯖ ꯇꯧꯔꯛꯇꯕ ꯁꯤꯅꯤ ꯐꯔꯛ ꯇꯥꯔꯤꯖꯦ꯫ ꯑꯗꯣ ꯅꯣꯏꯒꯤ ꯉꯁꯤꯗꯤ ꯈꯣꯏꯒꯤ ꯀꯩꯅꯣꯅ ꯏꯇꯩꯃꯅ ꯊꯣꯡꯕꯃꯥꯜꯂꯦ꯫
ꯑꯣ ꯅꯣꯏ ꯏꯇꯩꯏꯃꯍꯣꯏꯗꯤ ꯅꯣꯏ ꯄꯨꯜꯞꯄ ꯂꯩꯃꯤꯟꯅꯩꯕ꯭ꯔꯣ
ꯑ ꯄꯨꯂꯞ ꯂꯩꯃꯤꯅꯩ꯫
ꯎꯝ
ꯍꯥꯏꯗꯤ ꯍꯧꯖꯤꯛꯇ ꯑꯩꯁꯨ ꯊꯤ ꯖꯣꯏꯟ ꯑꯣꯏꯅ ꯍꯣꯏ ꯑꯩꯖꯨ ꯊꯤꯗ꯭ꯔꯤꯕꯅꯤꯅ ꯑꯩꯁꯨ ꯑꯗꯨꯝ ꯂꯩꯅꯤꯗ ꯄꯨꯟꯅ꯫
ꯀꯔꯝ ꯀꯥꯟ ꯊꯤꯗꯣꯏꯅꯣ ꯂꯨꯍꯣꯡꯕꯗ ꯍꯥꯏꯔꯧꯑꯣꯀꯣ꯫
ꯂꯨꯍꯣꯡꯕꯒ ꯂꯥꯏꯔꯤ ꯑꯗꯨ ꯅꯨꯄꯤ ꯂꯩꯇ꯭ꯔꯤꯗ꯫
ꯑꯦ ꯑꯗꯣ ꯂꯩꯔꯀꯥꯟꯗ ꯍꯣꯡꯗꯣꯏ ꯅꯠꯇ꯭ꯔꯣ꯫
ꯑꯗꯣ ꯂꯩꯕꯁꯦ ꯂꯩꯗꯧ ꯃꯥꯟꯗ꯭ꯔꯦꯗ ꯁꯨꯝ ꯐꯤꯠ ꯂꯩꯔꯛꯇ꯭ꯔꯦꯖꯨ꯫
ꯄꯥꯈꯪꯑꯔꯤꯕ ꯍꯥꯏꯍꯟꯒꯦ ꯍꯥꯏꯔꯣ꯫
ꯍꯥꯏꯔꯁꯨ ꯍꯥꯏꯖꯔꯁꯅꯨ
ꯎꯝ
ꯍꯥꯏꯒꯦꯁꯨ ꯍꯥꯏꯖꯔꯁꯅꯨ ꯄꯥꯏ ꯎꯄꯥꯏ ꯂꯩꯇ꯭ꯔꯕ꯫
ꯗꯨꯏꯅꯦ
ꯑꯣ ꯀꯩꯒꯤꯅꯦ ꯍꯥꯏꯖꯦ꯫
ꯈꯪꯗꯦ ꯁꯨꯝ ꯍꯟꯖꯤꯟ ꯍꯟꯖꯤꯟꯅ ꯊꯃꯣꯏ ꯀꯥꯏꯕ ꯍꯥꯏꯁꯤ ꯅꯨꯡꯉꯥꯏꯕ ꯄꯣꯠ ꯅꯠꯇꯦꯗ꯫
ꯊꯃꯣꯏ ꯀꯥꯋꯔꯛ ꯀꯥꯏꯈ꯭ꯔꯒꯦ
ꯈꯪꯗꯦꯅꯦ ꯑꯅꯤꯔꯛ ꯀꯥꯏꯒ꯭ꯔꯕ ꯖꯥꯠꯂꯥ꯫
ꯑꯩ ꯃꯥ ꯑꯩ ꯃ ꯋꯥ ꯃꯤꯅ ꯊꯨꯒꯥꯏꯔꯝꯃꯤꯔꯣ ꯅꯠ ꯇ꯭ꯔꯒꯅ ꯅꯪꯅ ꯁꯨꯖꯟꯖꯩꯔꯣ
ꯑꯦꯁ ꯃꯤꯅ ꯊꯨꯒꯥꯏꯔꯝꯕ ꯉꯛ ꯇꯅꯤꯗ ꯑꯈꯣꯏꯗꯤ ꯑꯗꯨꯕꯗ ꯀꯩꯅꯣ ꯇꯧꯗꯦ ꯑꯩ ꯏꯟꯇꯔꯦꯁꯁꯨ ꯂꯩꯇꯦꯕꯀꯣ ꯍꯥꯏꯗꯤ ꯑꯈꯣꯏꯗꯤ ꯊꯥꯏꯅꯗꯒꯤ ꯍꯧꯅ ꯑꯗꯨꯝ ꯅꯨꯄꯥ ꯂꯣꯏꯅꯔꯛꯄꯅꯤꯅꯀꯣ
ꯎꯝ
ꯑꯗꯨꯒꯤ ꯏꯟꯇꯔꯦꯁꯇꯣ ꯂꯩꯇꯕꯅꯦꯕ ꯑꯗꯣ ꯈꯪꯗꯦ ꯑꯗꯨꯝ ꯀꯩ ꯍꯥꯏꯇꯥꯔꯦ ꯑꯩꯗꯤ ꯌꯥꯝꯅ ꯂꯨꯅ ꯇꯧꯕꯤꯔꯨꯕꯅꯦ ꯄꯨꯆ ꯑꯍꯥꯟ ꯊꯦꯡꯅꯕꯅꯤꯅꯀꯣ ꯑꯗꯨꯕꯨ ꯍꯦꯟꯖꯤꯟꯕꯩꯔ ꯈꯪꯗꯦ ꯑꯗꯨꯝ ꯃꯤꯅ ꯁꯨꯒꯥꯏꯔꯝꯃꯦ ꯑꯗꯨꯝ
ꯑꯣ
ꯍꯥꯟꯅꯗꯤ ꯈꯔꯒ ꯀꯥꯏꯔꯝꯕꯅꯦꯕ ꯀ꯭ꯔꯦꯛ ꯆꯠꯂ ꯂꯩꯔꯝꯕꯅꯦꯕ ꯀ꯭ꯔꯦꯛ ꯆꯠ ꯂꯩꯔꯤꯉꯩꯗꯨꯗ ꯑ ꯃꯆꯦꯠꯗꯤ ꯇꯥꯗ꯭ꯔꯤꯕ ꯑꯍꯥꯟꯕꯩꯗꯤ
ꯎꯝ
ꯑꯗꯨꯗꯒꯤꯗꯤ ꯃꯤ ꯑꯃꯅ ꯂꯥꯛꯑꯒ ꯑꯃꯨꯛ ꯃꯆꯦꯠ ꯃꯆꯦꯠ ꯂꯣꯏ ꯊꯨꯔꯝꯒꯤ ꯋꯥꯅꯤꯅ
ꯑꯣ
ꯅꯞꯁꯜꯂꯝꯒꯗ꯭ꯔꯥꯅ ꯈꯜꯂꯒ ꯑꯃꯨꯛ ꯂꯣꯏ ꯊꯨꯒꯥꯏ ꯂꯩꯔꯝꯃꯦ ꯑꯗꯩꯗꯤ ꯑꯩꯁꯨ ꯁꯔꯖꯔꯤ ꯇꯧꯕ ꯍꯥꯏꯖꯦ ꯄꯩꯁꯥ ꯆꯪꯉꯤꯗꯅ
ꯄꯩꯁꯥ ꯆꯪꯉꯤ ꯃꯇꯝ ꯆꯪꯏ ꯍꯦꯛꯇ ꯐꯧꯕ ꯌꯥꯗꯦꯗꯅ ꯁꯔꯖꯔꯤ ꯇꯧꯕ ꯍꯥꯁꯦ ꯑꯗꯨꯅ ꯁꯔꯖꯔꯤꯁꯨ ꯇꯧꯒꯔꯣꯏꯒꯦ ꯑꯗꯨꯝ
ꯁꯔꯖꯔꯤꯁꯨ ꯇꯧꯔꯔꯣꯏꯒꯦ ꯑꯗꯨꯝ ꯃꯁꯥ ꯃꯊꯟꯗ ꯑꯗꯨꯝ ꯑꯣꯏꯁꯤꯜꯂꯒꯅ ꯑꯣꯏꯁꯤꯟꯖꯔꯦ
ꯎꯝ
ꯑꯗꯨꯗꯤ ꯍꯥꯏ ꯉꯝꯗ꯭ꯔꯦ
ꯎꯝ
ꯑꯗꯨꯅꯤꯗ ꯍꯥꯔꯠ ꯁꯔꯖꯔꯤ ꯇꯧꯕ ꯍꯥꯏꯁꯤꯦ ꯌꯥꯝ ꯂꯨꯗ꯭ꯔꯣ
ꯃꯥꯅꯦ ꯕꯦꯇ꯭ꯔꯤ ꯍꯥꯞꯄꯁꯤꯔ
ꯕꯦꯇ꯭ꯔꯤ ꯍꯥꯞꯄꯥꯏꯁꯤ ꯕꯦꯇ꯭ꯔꯤꯁꯤꯁꯨ ꯆꯥꯏꯅꯤꯁꯀꯤ ꯕꯦꯇ꯭ꯔꯤ ꯑꯣꯏꯜꯗꯤ ꯑꯃꯨꯛ ꯌꯥꯔꯣꯏꯗꯧꯕ
ꯈꯪꯍꯧꯗꯕꯤꯗ ꯌꯥꯝ ꯇꯠꯂꯦ ꯍꯥꯏꯕꯅꯦ ꯕꯦꯁꯇ꯭ꯔꯤ ꯍꯥꯞꯄꯁꯦꯀꯣ
ꯑꯗꯨꯗꯅꯦ ꯑꯗꯨꯅ ꯑꯗꯨꯅ ꯕꯦꯇ꯭ꯔꯤ ꯍꯥꯞꯄꯒꯤ ꯁꯔꯨꯛꯄꯨꯗꯤ ꯀꯩꯅꯣ ꯑꯣꯏꯅ ꯂꯩꯔꯤꯕ ꯄꯣꯠꯇꯨ ꯐꯖꯅ ꯂꯥꯁꯇꯤꯡ ꯑꯣꯏꯅ ꯆꯠꯅꯕ ꯐꯖꯅ ꯀꯩ ꯍꯥꯏꯇꯥꯔꯦ ꯁꯦꯝꯃ ꯊꯝꯕꯅ ꯐꯩ
ꯍꯥꯔꯠꯀꯤ ꯀꯤꯌꯥꯔ ꯇꯦꯀꯔ ꯑꯃ ꯃꯊꯧ ꯇꯥꯔꯅꯦ ꯀꯣ
ꯑꯗꯨꯅꯦ ꯑꯩꯁꯦ ꯍꯥꯔꯠ ꯀꯦꯌꯥꯔ ꯇꯦꯛꯀꯔꯗꯨꯅꯤ ꯐꯪꯗ꯭ꯔꯤꯁꯦ
ꯎꯝ
ꯐꯪꯉꯒꯗꯤ ꯅꯍꯥꯟꯅ ꯅꯨꯡꯉꯥꯏ ꯋꯥꯈꯜꯀꯁꯨ ꯅꯨꯡꯉꯥꯏꯅ ꯂꯩ ꯌꯥꯕ ꯄꯣꯠꯅꯤꯗ ꯂꯩꯇꯕꯅꯤꯅ ꯑꯩꯈꯣꯏꯁꯨ ꯀꯔꯤ ꯍꯥꯏꯔꯕꯅꯤ ꯑꯗꯨꯝ ꯂꯩꯇꯕꯅꯤꯅ ꯃꯤꯌꯥꯝ ꯃꯌꯥꯝꯒꯤ ꯑꯗꯨꯝ ꯆꯦꯜꯂ ꯂꯩꯔꯦ
ꯎꯝ
ꯎꯝ ꯁꯤꯅꯤ
ꯃꯥꯅꯦ ꯂꯩꯇꯕ ꯃꯤꯁꯤꯅꯦ ꯃꯌꯥꯝꯒꯤ ꯇꯧꯗꯣꯏ ꯁꯤ ꯅꯠꯇ꯭ꯔꯥ ꯂꯩꯕ ꯃꯤꯅ ꯃꯌꯥꯝꯒꯤ ꯆꯦꯜꯂ ꯂꯩꯔꯗꯤ ꯃꯥꯒꯤꯗꯣ ꯑꯃꯨꯛ ꯀꯥꯏꯅꯗꯣꯏꯅꯦ
ꯑꯗꯨꯅꯤ ꯑꯗꯨꯅ ꯑꯩꯗꯤ ꯃꯌꯥꯝꯒꯤ ꯑꯣꯏꯅ ꯃꯌꯥꯝꯒꯤ ꯁꯦꯕꯥ ꯑꯣꯏꯅ ꯇꯧꯕ ꯂꯩꯔꯦ
ꯐꯩꯑꯗꯨꯁꯨ ꯌꯥꯝ ꯐꯩ ꯃꯤꯒꯤ ꯁꯦꯕ ꯇꯧꯕ
ꯎꯝ ꯃꯤꯒꯤ ꯁꯦꯕꯥ ꯃꯤꯌꯥꯝꯒꯤ ꯁꯦꯕꯥ ꯂꯩꯕꯥꯛꯀꯤꯗꯃꯛꯇ ꯇꯧꯕ ꯑꯣ ꯌꯥꯝ ꯐꯩ ꯑꯗꯨꯕꯨ ꯑꯩꯒꯤ ꯏꯃꯨꯡ ꯍꯥꯏꯕ ꯑꯃꯁꯨ ꯗꯔꯀꯥꯔ ꯑꯣꯏꯕꯅꯤꯅꯦꯍꯦ
ꯍꯣꯏ ꯍꯣꯏ ꯍꯣꯏ ꯆꯨꯝꯃꯦ ꯆꯨꯝꯃꯦ ꯑꯗꯨ
ꯑꯗꯨꯅꯤ ꯑꯩꯒꯤ ꯑꯃꯨꯛ ꯑꯩꯅ ꯂꯝ ꯃꯌꯥꯝꯒꯤꯗꯃꯛꯇ ꯆꯦꯟꯖ ꯇꯥꯔꯒꯁꯨ ꯂꯥꯁꯇ ꯑꯩꯅ ꯑꯣ ꯀꯩꯅꯣꯝꯃ ꯍꯦꯛꯇ ꯑꯃ ꯍꯦꯛꯇ ꯇꯧꯔꯛꯄ ꯃꯇꯝꯗ ꯑꯩꯒꯤꯗꯃꯛꯇ ꯀꯔꯝ ꯂꯩꯔꯝꯗ꯭ꯔꯒꯗꯤ ꯑꯃꯨꯛꯁꯨ ꯕꯦꯔꯥ ꯇꯥꯗꯣꯏꯅꯦꯅ꯫ ꯑꯗꯨꯅ ꯑꯗꯨꯒꯤꯅꯤ ꯃꯊꯥ ꯁꯥꯔꯤꯁꯦ꯫
ꯎꯝ ꯃꯥꯅꯦ ꯃꯥꯅꯦ ꯑꯁꯤꯁꯗꯤ ꯌꯥꯝ ꯈꯪꯉꯦꯕ ꯅꯣꯏꯁꯦ꯫ ꯒꯌ꯭ꯥꯟ ꯌꯥꯝ ꯇꯥꯑꯕ꯫
ꯌꯥꯝ ꯈꯪꯕꯩ ꯋꯥ ꯅꯠꯇꯦꯗ ꯁꯨꯝ ꯁꯤꯗꯤ ꯃꯌꯥꯝꯅ ꯑꯗꯨꯝ ꯇꯥꯏꯗ꯭ꯔꯁꯨ ꯑꯗꯨꯝ ꯈꯪꯅꯔꯤꯕ ꯋꯥꯐꯝꯅꯤꯗ
ꯎꯝ
ꯍꯣꯏꯅ ꯌꯥꯝ ꯈꯪꯕꯩ ꯅꯠꯇꯗ
ꯃꯤ ꯃꯌꯥꯝꯒꯤ ꯈꯜꯂꯤ ꯀꯥꯟꯗ ꯃꯁꯥꯒꯤ ꯈꯜꯍꯧꯗꯕ ꯃꯤ ꯂꯩꯌꯦꯅꯦ ꯑꯩꯈꯣꯏꯒꯤꯁꯨ
ꯎꯝ ꯑꯗꯨꯅꯤꯅꯦ ꯃꯌꯥꯝꯒꯤꯁꯨ ꯈꯜ ꯃꯌꯥꯝꯒꯤꯁꯨ ꯈꯜꯂꯤ ꯏꯁꯥꯒꯤꯁꯨ ꯈꯜꯂꯤ ꯀꯣ ꯑꯗꯨꯕꯨ ꯃꯌꯥꯝꯒꯤꯁꯤꯅ ꯍꯦꯟꯅ ꯌꯥꯝꯁꯤꯜꯂꯛ ꯇꯥꯔꯒꯗꯤ꯫ ꯏꯁꯥꯁꯦ ꯂꯥꯁꯇ ꯀꯩꯅꯣꯝ ꯇꯧꯗꯧꯔꯦꯕ
ꯎꯝ
ꯀꯥꯏꯗꯒꯤ ꯃꯤꯇꯤꯡꯒ ꯆꯠꯄꯗ ꯊꯦꯡ ꯊꯦꯡ ꯍꯜꯂꯛꯄꯁꯨ ꯌꯥꯎꯈ꯭ꯔꯦ ꯑꯩ ꯑꯩ ꯈꯥꯜꯂꯤꯁꯦ ꯑꯁ ꯌꯨꯝꯗꯒꯤ ꯌꯨꯝꯗꯒꯤ ꯇꯥꯟꯊꯣꯔꯛꯄ ꯁꯣꯏꯗ꯭ꯔꯅ ꯈꯜꯂꯤ ꯃꯤ
ꯇꯟꯗꯤ ꯇꯥꯨꯔꯔ
ꯇꯥꯟꯊꯣꯔꯛꯇꯤ ꯇꯥꯟꯊꯣꯔꯛꯇꯦ ꯑꯗꯨꯕꯨ ꯃꯔꯛ ꯃꯔꯛꯇ ꯈꯣꯟꯊꯤꯗꯤ ꯆꯥꯏ
ꯀꯅꯥꯅ
ꯃꯔꯛ ꯃꯔꯛꯇ ꯈꯣꯟꯗꯤꯤꯁꯨ ꯆꯥꯏ ꯑꯗꯨꯝ ꯇꯧꯗ ꯌꯥꯗ ꯑꯗꯨꯝ ꯇꯧꯔꯤꯁꯤꯅꯤ꯫
ꯇꯥꯅ ꯆꯩꯕꯤꯅꯣ
ꯀꯅꯥꯅ ꯆꯩꯔꯨꯅꯤꯌꯦ ꯌꯨꯝꯒꯤ ꯑꯍꯜ ꯂꯃꯟꯁꯤꯡꯅ ꯆꯩꯔꯤꯅꯤꯗꯅ ꯂꯩꯕꯥꯛ ꯀ ꯑꯩꯅ ꯀꯣꯏꯆꯦꯟ ꯆꯦꯜ ꯂꯩꯔꯒ ꯅꯪ ꯃꯁꯥꯒꯤꯗꯤ ꯂꯩꯇ꯭ꯔꯒ ꯅꯪ ꯉꯥꯡꯕ ꯌꯥꯎꯏꯤ꯫ ꯑꯗꯨꯝ ꯑꯗꯨꯗꯤ ꯉꯥꯡꯖꯔꯁꯅꯨ ꯂꯩꯔꯕꯅꯤ ꯑꯩꯁꯨ꯫ ꯍꯥꯏꯗꯤ ꯏꯁꯥꯒꯤ ꯏꯗ ꯌꯥꯎꯈ꯭ꯔꯦꯕ ꯁꯤ꯫
ꯃꯌꯥꯝ ꯃꯤꯌꯥꯝꯒꯤ ꯍꯥꯏꯕꯁꯦ ꯏꯁ ꯏꯗ ꯌꯥꯎꯈ꯭ꯔꯕꯅꯤꯅ ꯍꯧꯖꯤꯛꯇꯤ ꯍꯟꯕꯁꯦ꯫ ꯄꯛ ꯉꯝꯃꯔꯣꯏꯕ ꯍꯣꯏ ꯅꯍ ꯌꯦꯛꯑꯀꯥꯟꯗ ꯍꯣꯏ ꯆꯠꯄ ꯉꯝꯗꯕꯒꯤ ꯑꯗꯨꯅ ꯑꯃꯅꯦ ꯅꯠꯇ꯭ꯔꯒ ꯐꯥꯎꯗꯤ ꯑꯗꯨꯝ ꯈꯤꯇꯪ ꯀꯩꯅꯣꯝ ꯍꯦꯛ ꯇꯧꯏꯤ ꯍꯥꯏꯕꯗꯨ ꯑꯗꯨꯝ ꯍꯦꯛꯇ ꯈꯣꯡꯁꯦ ꯌꯥꯗ꯭ꯔꯦꯕ
ꯎꯝ
ꯁꯤꯅꯤ ꯋꯔꯤꯁꯦ꯫
ꯉꯪꯗꯦꯗ ꯏꯁꯥꯕꯁꯤꯕꯨ ꯍ ꯉꯝꯗ꯭ꯔꯦ ꯃꯈꯥ ꯁꯥꯥꯔꯦꯅ꯫
ꯎꯝ
ꯃꯤꯒꯤ ꯈꯟꯕꯒꯤ
ꯎꯝ ꯑꯗꯨꯅꯤ ꯏꯁꯥꯒꯤꯗ ꯏꯁꯥꯒꯤꯗꯃꯛꯇ ꯈꯜꯂꯒ ꯋꯥꯅ ꯂꯩꯗꯣꯏ ꯁꯛꯄꯨꯗꯤ꯫ ꯃꯤꯌꯥꯝꯒꯤ ꯈꯜꯂꯒ ꯀ ꯇꯧꯈꯤꯕꯅ ꯐꯔꯦꯅ ꯈꯜꯂꯛꯏ
ꯎꯝ ꯃꯅꯤ꯫
ꯑꯗꯨꯏꯅꯤꯅ꯫
ꯎꯝ
ꯈꯪꯗꯔ꯭ꯦ ꯑꯗꯣ ꯃꯤꯁꯨ ꯑꯗꯨꯝ ꯊꯤꯕꯅꯤ꯫ ꯊꯤꯕꯁꯤ ꯀꯌꯥ ꯐꯪꯗꯦ ꯑꯗꯨꯅꯤ꯫ ꯃꯇꯝꯁꯨ ꯋꯥꯅꯁꯨ ꯃꯇꯝꯁꯨ ꯃꯥꯡꯕ ꯀꯣ
ꯎꯝ
ꯊꯤꯗ ꯌꯥꯗꯕꯅꯤꯅ ꯊꯤꯁꯨ ꯊꯤꯕ
ꯎꯝ
ꯐꯪꯁꯨ ꯐꯪꯗꯕ
ꯐꯪꯍꯜꯂꯣꯏꯗꯅ ꯈꯔ ꯀꯣꯏꯆꯠ ꯆꯠꯂ ꯊꯤꯌꯣ ꯅꯪꯅꯦ ꯌꯨꯝꯗ ꯑꯗꯨꯝ
ꯎꯝ ꯌꯨꯝꯗꯗꯤ ꯊꯤꯗꯦꯗ ꯑꯗꯨꯝ ꯆꯠꯂꯒ ꯈꯣꯠꯂꯒ ꯆꯠꯄ ꯍꯥꯏꯁꯦ ꯁꯤꯁꯨ ꯂꯨꯕ ꯑꯃ ꯌꯥꯎꯔꯤꯅꯦ ꯈ꯭ꯋꯥꯏꯗꯒꯤ ꯂꯨꯕꯁꯦ ꯀꯩꯅꯣ ꯍꯥꯏꯀꯥꯟꯗ ꯑꯩꯈꯣꯏꯗꯤ ꯑꯃ ꯑꯃꯒꯤ ꯑꯣꯔꯒꯅꯥꯏꯖꯦꯁꯟꯒꯤ ꯂꯨꯞꯀꯤ ꯑꯃꯒꯤ ꯆꯠꯄꯅꯤꯅꯀꯣ
ꯍ ꯑꯗꯨꯃꯥꯏꯅꯁꯨ ꯍꯥꯏꯕ ꯌꯥꯗꯕ ꯅꯠꯇ꯭ꯔꯥ ꯑꯗꯨꯒꯨꯝꯕ ꯋꯥꯈꯜꯗꯨꯁꯨ ꯍꯥꯏꯗꯤ ꯑ ꯃꯤꯅꯁꯨ ꯀꯩꯅꯣꯝ ꯈꯟꯈꯤꯅꯤ ꯅꯠꯇ꯭ꯔꯥ
ꯅꯣꯏ ꯑꯩ ꯁꯨꯃꯥꯏꯅ ꯌꯥꯎꯔꯒ ꯈꯣꯠꯂꯒ ꯅꯪꯅ ꯂꯣꯏꯅ ꯇꯧꯕ ꯈꯣꯠꯄ ꯅꯨꯄꯤꯤꯀꯥꯡꯗ ꯁꯨꯃꯥꯏꯅ ꯇꯧꯕ ꯍꯥꯏꯔ ꯑꯣꯟꯁꯤꯜꯂꯛꯇꯣꯏꯅꯤꯅꯦ
ꯍꯣꯏ ꯍꯣꯏ ꯆꯥꯟꯁ ꯂꯧꯋꯦ ꯍꯥꯏꯅ
ꯎꯝ ꯁꯤꯗꯅꯤꯁꯦ ꯃꯊꯥ ꯁꯥꯗꯣꯏꯁꯦ
ꯍꯣꯏ
ꯃꯊꯥ ꯃꯆꯥ ꯃꯆꯥ ꯁꯥꯔꯝꯝꯕꯗꯒꯤ ꯃꯊꯥ ꯃꯄꯨꯡ ꯐꯥꯅ ꯁꯥꯔꯛꯇꯦ
ꯌꯥꯃ ꯑꯦꯀ ꯎꯝ ꯌꯥꯍ ꯀ
ꯑꯥ ꯎꯝ